ꯍꯜꯂꯣ
ꯑꯣ ꯁꯤ ꯂꯣꯏꯔꯒ ꯄꯣꯊꯥꯅꯕ ꯇꯧꯔꯁꯦ ꯎꯝ ꯆꯥꯛꯇꯤ ꯅꯣꯏꯗꯤ ꯅꯣꯏ ꯃꯥꯅ ꯑꯗꯨꯝ ꯊꯣꯡꯕ꯭ꯔꯣ ꯅꯪꯅ ꯊꯣꯡꯕ꯭ꯔꯣ
ꯑꯩꯈꯣꯏ ꯃꯥꯅ ꯊꯣꯡꯉꯤꯅꯦ
ꯑꯣꯝ
ꯅꯣꯏ ꯍꯣꯁꯇꯦꯜꯒꯤꯗꯤ ꯄꯥꯂꯤ ꯅꯥꯏꯅꯔꯒ ꯊꯣꯡꯕ꯭ꯔꯣ
ꯊꯣꯡꯗꯦ ꯑꯩꯈꯣꯏꯗꯤ ꯄꯨꯂꯞ ꯄꯨꯜꯂꯞ ꯆꯥꯛ ꯆꯥꯃꯤꯟꯅꯕ ꯃꯤꯈꯩꯗꯣ
ꯄꯨꯜꯂꯞ ꯑꯗꯨꯝ ꯊꯣꯡꯃꯤꯟꯅꯔꯦ ꯊꯕꯛ ꯂꯩꯔꯒ ꯆꯠꯊꯣꯛꯈꯤꯕ ꯑꯣꯔ
ꯑꯥꯥ ꯑꯥ ꯑꯗꯨꯅ ꯑꯗꯨ ꯑꯣꯏꯔꯦ ꯑꯩꯈꯣꯏꯗꯤ ꯑꯩꯈꯣꯏ ꯑꯍꯨꯝꯈꯛ ꯆꯥꯏꯕꯀꯣ
ꯎꯝ
ꯑꯗ ꯆꯥꯛꯇꯨꯅ ꯔꯥꯏꯁ ꯀꯨꯀꯔꯗ ꯊꯥꯡꯒꯠꯅꯈ꯭ꯔꯦ
ꯎꯝ
ꯑꯗꯩ ꯏꯟꯖꯥꯡꯗꯨꯅ ꯑꯩꯈꯣꯏꯅ ꯁꯦꯝꯃꯦ ꯑꯗꯨꯒ ꯑꯩꯈꯣꯏ ꯏꯌꯥꯝꯕ ꯑꯃ ꯂꯩ ꯃꯥꯅ ꯊꯣꯡꯕꯅ ꯈꯔ ꯍꯥꯎꯋ ꯃꯥꯅ ꯑꯗꯨꯝ ꯊꯣꯡꯉꯦꯕ
ꯑꯣ ꯑꯗꯣ ꯅꯣꯏ ꯍꯣꯁꯇꯦꯜꯗ ꯄꯤꯕ ꯆꯥꯛꯇꯨꯗꯤ ꯁꯨꯡꯂꯧ ꯂꯧꯗ꯭ꯔꯕ ꯇꯥꯕ꯭ꯔꯣ ꯑꯩ ꯍꯥꯏꯖꯤꯕꯣ ꯅꯪ ꯍꯥꯏꯕ ꯑꯝ ꯇꯥꯈꯤꯗ꯭ꯔꯦꯅꯦ ꯍꯜꯂꯣ ꯇꯥꯔꯕꯧ ꯇꯥꯗꯦꯅꯦ